ꯏꯆꯦ
ꯍꯥꯎ
ꯀꯩꯗꯧꯔꯝꯃꯤꯅꯣ
ꯄꯣꯊꯥꯔꯝꯃꯤꯅꯦ ꯍꯪꯆꯤꯠ ꯂꯥꯡꯉꯝꯃꯤꯅꯦ ꯅꯪ ꯀꯩꯗꯧꯔꯝꯃꯤꯅꯣ
ꯐꯃꯝꯃꯤꯅꯦ
ꯀꯩꯖꯥꯡ ꯆꯥꯔꯒꯦ ꯉꯁꯤꯗꯤ
ꯉꯁꯤꯔꯣ ꯀꯣꯕꯤ ꯆꯥꯏꯌꯦ
ꯅꯪ ꯐꯣꯟ ꯇꯧ ꯁꯅꯗꯕ ꯀꯨꯏꯔꯦꯅ ꯐꯣꯟ ꯇꯧꯔꯛꯏꯅꯦ ꯑꯩꯅ
ꯎꯝ ꯃꯉꯥꯏꯔꯤꯕꯣꯅ
ꯈꯪꯗꯅ ꯂꯩꯔꯤ ꯂꯥꯏꯔꯤꯛ ꯈꯔ ꯄꯥ ꯐꯣꯟ ꯉꯥꯏꯍꯥꯛ ꯑꯃꯨꯛ ꯌꯦꯡ ꯃꯤꯅꯗꯤ ꯐ꯭ꯔꯤꯗ ꯄꯛꯂꯩꯗ ꯂꯩꯕ ꯃꯥꯜꯂꯝꯒꯅꯤ ꯈꯪꯗꯕ ꯀꯌꯥ ꯃꯅ ꯇꯥꯗꯦ
ꯃꯂ ꯃꯣꯏꯗ ꯃꯤꯕꯨ ꯐꯔꯤꯗ ꯄꯪꯪꯂꯩ ꯂꯩꯕ ꯌꯥꯕꯗꯧꯅ
ꯑꯩꯈꯣꯏꯅꯦ ꯉꯍꯥꯟꯗꯤꯅꯦ ꯑꯩꯒꯤꯕꯥꯇꯅ ꯇꯣ ꯑꯦꯄꯜ ꯐꯥꯝꯗꯨ ꯀꯣꯏꯕ ꯆꯠꯂꯨꯏ
ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏꯕꯦꯝ ꯑꯩꯈꯣꯏꯁꯦ ꯄꯨꯁꯄꯥ ꯏꯄꯥꯅꯤꯒꯤ ꯄꯥꯔꯠꯇꯤ ꯄꯨꯂꯞ ꯇꯝꯃꯤꯗꯅ
ꯑꯣ
ꯁꯤꯁꯤ ꯆ꯭ꯔꯥꯟꯅꯅꯦ ꯄꯨꯁꯄꯥꯗ ꯃꯥꯒꯤ ꯀꯦꯛ ꯑꯃ ꯂꯩꯌꯨꯅ ꯍꯥꯏꯔꯛꯑꯕ ꯑꯗꯨꯒ ꯑꯩꯒꯤꯗꯨꯅ ꯃꯥꯅ ꯃ ꯀ ꯄꯨꯁꯄꯥꯇꯀꯤ ꯑꯃ ꯁꯔꯄ꯭ꯔꯥꯏꯁ ꯄꯤꯌꯨꯅ ꯍꯥꯏꯔꯛꯑꯕ
ꯑꯥ
ꯁꯤ ꯀꯃꯥꯏꯅ ꯇꯧꯗꯅ ꯃꯊꯥ ꯁꯥꯔꯦ ꯍꯈꯣꯏꯕꯥꯅꯤ ꯂꯩꯃꯤꯟꯅꯔꯦ ꯑꯗꯨ ꯀꯃꯥꯏꯅ ꯇꯧꯅꯗꯣꯏꯅꯣ ꯅ ꯑꯗꯨꯒꯅꯦ ꯃꯥ ꯍꯥꯄꯗ ꯑꯆꯥꯄꯣꯠꯂꯦꯞꯄ ꯆꯠꯂꯦꯕ ꯑꯩꯈꯣꯏꯁꯦ ꯃꯣꯃꯣꯒ ꯆꯧꯒ ꯂꯩꯕ ꯆꯠꯂꯦ ꯑꯗꯨ ꯍꯜꯂꯛꯄꯗꯣ ꯃꯣꯏꯔꯥꯡꯈꯣꯝꯗ ꯆꯦ ꯄꯨꯁꯄꯥꯅ ꯇꯔꯤꯌꯥꯇ ꯑꯝꯇ ꯆꯟꯈꯤꯁꯤ ꯍꯥꯏꯔ ꯄꯥ ꯑꯩꯅ ꯀꯩꯒꯤꯅꯣ ꯍꯥꯏ ꯀꯦꯛ ꯂꯩꯗꯣꯏꯅꯤ ꯍꯥꯏ ꯑꯩꯅ ꯅꯪ ꯆꯤꯇ꯭ꯔꯥꯅ ꯍꯥꯏꯔꯛꯏꯔꯅ ꯍꯥꯏꯔꯤꯕ ꯃꯥꯅ ꯅꯣꯛꯊꯣꯔꯛꯎ ꯍꯥꯏꯔꯛꯑꯦ ꯑꯗꯨꯒ ꯑꯩꯅ ꯃꯥꯅ ꯑꯃ ꯂꯩꯔꯦ ꯑꯩꯅꯁꯨ ꯑꯩꯒꯤ ꯃꯥꯒꯤ ꯑꯃꯗ ꯀꯩꯇꯣꯛꯄ ꯕꯦꯟꯇꯣ ꯑꯝꯇ ꯌꯥꯎꯔꯝꯗ꯭ꯔꯦ ꯁꯤ ꯀꯅ ꯄꯦꯟꯇꯣ ꯂꯩꯌꯣꯅ ꯍꯥꯏꯔꯛꯄ ꯐꯥꯅꯥ ꯃꯨꯀꯥ ꯑꯗꯨꯒꯅꯦ ꯏꯕꯥꯅꯤꯁꯦ ꯑꯩꯅ ꯂꯩꯒꯦ ꯇꯧꯕꯁꯤꯗ ꯃꯥꯅ ꯈꯠꯅꯔꯦ ꯂꯩ ꯌꯥꯔ ꯂꯩ ꯅꯨꯡꯔ ꯆ ꯃꯨꯗ꯭ꯔꯥ ꯑꯗꯨꯅ ꯍꯩ ꯔꯥ ꯂꯩꯊꯣꯛꯄꯅ ꯐꯅꯤ ꯈꯣꯠꯅꯤꯅ ꯍꯥꯏꯔꯦ ꯑꯩꯅꯅꯦ ꯃ ꯊꯥꯔꯣꯅ ꯍꯥꯏ ꯎꯔꯔꯕ ꯍꯣ ꯑꯗꯨꯒꯅꯦ ꯃꯥꯅ ꯂꯧꯔꯣꯏ ꯂꯧꯔꯣꯏ ꯂꯧꯔꯣꯏꯅ ꯍꯥꯏꯔꯦ ꯑꯗꯨꯒ ꯍꯜꯂꯛꯏꯕꯥꯅꯤꯁꯦ ꯑꯗꯨ ꯀꯅꯦ ꯃꯥꯒꯤ ꯐꯨꯏꯠ ꯑꯃ ꯂꯩꯈꯤꯅꯦꯅ ꯀꯩꯅꯣꯗ ꯈꯥꯝꯃꯦ ꯁꯤꯗ ꯀꯥꯟꯆꯤꯄꯨꯔꯗ ꯑꯗꯨꯀꯥꯟꯗ ꯑꯩꯅ ꯌꯥꯏ ꯏꯟꯁꯇꯗ ꯆꯪꯉꯒ ꯍꯪꯕꯁꯤꯗ ꯀꯦꯛꯁꯦ ꯌꯥꯎꯔꯝꯗ꯭ꯔꯕ꯫ ꯄꯦꯟꯇꯣꯖꯤꯁ꯫ ꯁꯥꯒꯗ꯭ꯔꯥ ꯍꯥꯏꯔꯒ ꯕꯦꯟꯇꯣꯁꯤ ꯁꯥꯔꯣꯏꯅ ꯍꯥꯏꯔꯛꯑꯕ꯫
ꯑꯥ꯫
ꯑꯗꯨꯀꯥꯟꯗ ꯍꯥꯜꯂꯛ ꯑꯗꯥ ꯑꯩꯅꯅꯦ ꯑꯁꯥ ꯄꯤꯌꯥꯔꯤ ꯏꯃꯥꯟꯅꯕꯤꯗꯣ꯫ ꯑꯩ ꯫ ꯅꯥꯗ ꯑꯩꯅ ꯐꯣꯟ ꯇꯧꯔꯦ ꯑꯗꯨꯒ ꯅꯣꯏꯒꯤ ꯕꯦꯟꯇꯣ ꯀꯦꯛ ꯁꯥꯒꯗ꯭ꯔꯅ ꯍꯪꯉꯦ꯫
ꯎꯝ꯫
ꯃꯥꯅ ꯁꯥꯗꯤ ꯁꯥꯍꯧꯗꯦ꯫ ꯍꯥꯜꯂꯛꯀꯥꯟꯗ ꯁꯥ ꯀꯦ ꯑꯗꯨꯒ ꯍꯥꯏꯔꯛꯀꯦꯅ ꯍꯥꯏꯔꯛꯄ꯫
ꯑꯥ꯫
ꯑꯩꯅ ꯍꯣꯏ ꯍꯥꯏꯔꯛꯑꯣ ꯍꯥꯏ ꯑꯗꯨꯒ ꯃꯥꯅ ꯍꯜꯂꯛ ꯀꯥꯟꯗ ꯐꯣꯟ ꯇꯧꯔꯛꯑꯦꯕꯀꯣ ꯑꯗꯨ ꯄꯟꯗ꯫ ꯃꯩ ꯂꯥꯛꯇꯕꯅꯤꯅ ꯀꯦꯛ ꯁꯥꯕ ꯌꯥꯗ꯭ꯔꯦ ꯍꯥꯏꯔꯛꯑꯦ꯫
ꯑꯥ꯫
ꯑꯩꯅ ꯑꯁꯥꯕꯗꯤ ꯂꯩꯕ꯭ꯔꯥ ꯍꯥꯏ ꯀꯥꯟꯗ ꯑꯁꯥꯕ ꯑꯅꯤ ꯂꯩ ꯍꯥꯏ ꯑꯗꯨꯀꯥꯟꯗ ꯀꯩꯀꯩ ꯐꯂꯦꯕꯔꯅꯣ ꯍꯥꯏ ꯃꯥꯅ ꯕꯂꯨꯔꯕꯦꯔꯤ ꯑꯃꯒ ꯑꯃꯅ ꯀꯩꯅꯣꯝ ꯍꯥꯏꯔꯛꯑꯦ ꯐꯨꯔꯤꯗꯣ ꯂꯧꯔꯛꯀꯦꯅ ꯍꯥꯏꯔꯦ ꯑꯗꯨ ꯄꯨꯅꯦ꯫ ꯑꯈꯣꯏꯄ ꯑꯩꯈꯣꯏꯗꯣ ꯒꯥꯔꯤ ꯑꯍꯨꯝ ꯆꯠꯂꯦꯕꯀꯣ ꯁꯤꯗꯒꯤ꯫
ꯅꯣꯏꯗꯣ ꯒꯥꯔꯤ ꯀꯅꯥꯥꯏ ꯒꯥꯔꯤꯗ ꯆꯠꯂꯤꯅꯣ꯫
ꯎꯝ ꯄꯨꯁꯄꯥꯒꯤ ꯀꯒꯥꯔꯤ ꯂꯩꯌꯦꯕꯀꯣ꯫ ꯃꯥꯒꯤ ꯒꯥꯔꯤ ꯑꯃꯅꯦ ꯃꯈꯥꯗ ꯂꯩꯕ꯫ ꯑꯉꯥꯡ ꯑꯃꯒꯤ ꯒꯥꯔꯤ ꯑꯃꯅꯦ꯫ ꯑꯗꯨꯒ ꯏꯃꯥꯟꯅꯕꯤ ꯕꯤ ꯑꯃꯒꯤ ꯒꯥꯔꯤ ꯑꯃꯅꯦ ꯑꯩꯈꯣꯏꯗꯣ ꯑꯗꯨꯃꯥꯏꯅ ꯆꯠꯂꯦꯕ ꯀꯣ ꯑꯗꯨꯏ ꯅꯨꯃꯤꯠ ꯑꯩ ꯏꯁ ꯀꯥꯔꯆꯨ ꯁꯦꯠꯂꯦ ꯑꯗꯨꯒꯅꯦ ꯄꯤꯌꯥꯅ ꯃꯌꯥꯏ ꯇꯣꯡꯉꯦ ꯈꯣꯡꯒꯥꯎ ꯁꯦꯠꯂ ꯒ ꯑꯗꯩꯩ ꯁꯣꯃꯨꯂꯥꯅ ꯏꯁꯀꯥꯔꯠ ꯁꯦꯠꯂꯒ ꯐꯩꯔ ꯇꯨꯃꯦ ꯑꯈꯣꯏ ꯑꯍꯨꯝꯗꯤ ꯆꯠꯂꯦ ꯑꯗꯨꯒꯅꯦ ꯃꯣꯏ ꯃꯣꯏ ꯀꯩꯅ ꯃꯣꯏ ꯑꯃꯅ ꯒꯥꯔꯤ ꯑꯃꯗ ꯑꯅꯤꯇꯪ ꯇꯣꯡꯕ ꯑꯃꯅ ꯑꯍꯨꯝ ꯇꯣꯡꯕ
ꯑꯥ
ꯃꯣꯏꯅ ꯁꯤꯡꯖꯨ ꯂꯩꯕꯗꯨꯅꯤꯅ ꯂꯩꯍꯧꯔꯕꯀꯣ ꯁꯤꯗ
ꯑꯥ
ꯆꯠꯂꯦ ꯀꯥꯏꯗꯦ ꯊꯛꯎꯔꯦ ꯊꯃꯨꯔꯣꯛ ꯇꯥꯟꯅ ꯆꯠꯂꯦ ꯑꯗꯨꯒ ꯀꯦꯛ ꯂꯧꯔꯒ ꯑꯍꯜꯂ ꯑꯦ ꯍꯜꯂ ꯀꯥꯅꯁꯤꯗ ꯍꯡꯊꯥꯡꯗꯅꯦ ꯊꯤꯕꯁꯤꯗ ꯈꯪꯗ꯭ꯔꯕ ꯃꯣꯏꯗ ꯐꯣꯟ ꯇꯧꯔꯒ ꯍꯪꯉꯦ ꯃꯣꯏ ꯌꯧꯛꯇ꯭ꯔꯤꯧ ꯑꯠꯇ꯭ꯣꯏꯔꯤꯕ ꯑꯣꯏ ꯂꯩꯔꯝꯃꯦ ꯑꯩꯈꯣꯏꯅ ꯊꯃꯧꯔꯣ ꯇꯣ
ꯑꯥ
ꯑꯗꯨꯀꯥꯟꯗ ꯑꯩꯈꯣꯏ ꯊꯤꯔꯒ ꯆꯪꯉꯦ ꯃꯤ ꯃꯉꯣꯟꯗ ꯍꯪ ꯍꯪꯉ ꯆꯪꯉꯦ
ꯑꯥ
ꯍꯜꯂꯛꯑ ꯉꯥꯏꯔꯦ ꯑꯗꯨꯀꯥꯟꯗ ꯃꯣꯏꯗ ꯁꯤꯡꯖꯨ ꯂꯩꯕꯒꯤ ꯀꯨꯏꯅ ꯉꯥꯏꯔꯨꯔꯦ ꯍꯥꯏꯔꯦ
ꯎꯝ
ꯑꯗꯨꯒ ꯌꯧꯕ ꯀꯥꯟꯗꯅꯦ
ꯎꯝ
ꯌꯧꯔꯀꯥꯟꯗ ꯑꯆꯥꯄꯣꯠ ꯈꯔ ꯆꯥꯔꯦ ꯐꯣꯇꯣꯗꯣ ꯌꯥꯝ ꯀꯥꯞꯊꯧꯕ ꯅꯪꯍꯧꯗ꯭ꯔꯦ ꯅꯨꯃꯤꯠ ꯇꯥꯈꯤꯕꯅ ꯍꯥꯜꯂꯕ ꯎꯝ ꯄꯨꯡ ꯑꯍꯨꯝ ꯑꯗꯨꯋꯥꯏꯗꯒꯤ ꯆꯠꯁꯦꯅ ꯍꯥꯏꯅꯕꯗꯨꯅ ꯃꯊꯪ ꯃꯊꯪ ꯉꯥꯏꯅꯕꯗ ꯄꯨꯡ ꯃꯔꯤꯗ ꯇꯥꯔꯦꯕ ꯑꯥ ꯌꯧꯕ ꯀꯥꯟꯗ ꯑꯗꯨꯒꯤ ꯎꯝ ꯑꯃꯥꯏ ꯇꯧꯔ ꯑꯩꯈꯣꯏ ꯄꯥꯔꯇꯤꯁꯤ ꯅꯣꯛꯅꯤꯡꯈ꯭ꯔꯖꯥꯠꯅꯤ ꯑꯩꯈꯣꯏꯅ ꯕꯔꯖꯥ ꯆꯠꯂꯦ ꯍꯥꯏꯕꯗꯣ ꯑꯗꯨꯅꯅꯦ ꯑꯩꯒꯤ ꯄꯩꯁꯥ ꯐꯄꯝꯕ ꯄꯣꯟꯗ ꯐꯤꯔꯣꯟ ꯂꯩꯕ ꯆꯠꯁꯦ ꯍꯥꯏꯅꯔꯛꯄ
ꯑꯥ
ꯑꯗꯨꯒ ꯑꯉꯥꯡ ꯑꯃꯗꯤ ꯁꯦꯝꯐꯨꯒ ꯊꯨꯒꯥꯏꯗꯅ ꯄꯩꯁꯥ ꯂꯧꯊꯣꯛꯑꯕ ꯄ ꯑꯗꯨꯅꯤꯅ ꯑꯗꯨꯀꯅꯦ ꯑꯩ ꯐꯅ ꯇꯧꯔꯝꯃꯦꯕꯀꯣ ꯑꯗꯨꯒ ꯃꯣꯏꯅ ꯇ ꯄꯤ ꯆꯠꯅꯩ ꯍꯥꯏꯕꯁꯤꯗ ꯑꯩꯉꯣꯟꯗ ꯆꯠꯁꯤ ꯆꯠꯁꯤ ꯍꯧꯕꯁꯤ ꯉꯝꯗ꯭ꯔꯕ ꯑꯗꯨꯒ ꯆꯠꯂꯨꯁꯤ ꯍꯥꯏꯕꯗ ꯑꯩꯅ ꯈꯪꯗꯦ ꯀꯩꯒꯤ ꯆꯠꯂꯨꯁꯤꯔ ꯈꯪꯗꯦꯅ ꯍꯥꯏꯕ ꯑꯗꯨꯀꯅꯦ ꯑꯩꯁ ꯇꯦ ꯍꯣꯏ ꯆꯠꯂꯨꯁꯤ ꯍꯥꯏꯔ ꯆꯠꯂꯦ ꯑꯗꯨꯒꯅꯦ ꯄꯣꯠꯁꯦ ꯎꯔꯒꯦ ꯄꯨꯡꯄꯥꯥꯝꯗ ꯄꯥꯝꯃꯛꯑꯕ ꯑꯗꯨꯒ ꯃꯣꯏꯅ ꯁꯦꯝꯄꯨꯗ ꯊꯨꯒꯥꯏꯈ꯭ꯔꯕꯅꯤꯅ ꯁꯦꯝꯄꯐꯨ ꯑꯃꯨꯛ ꯂꯩꯕ ꯆꯪꯕ
ꯑꯥ
ꯑꯗꯩꯗ ꯏꯃꯣꯏꯅꯨꯗꯣ ꯑꯩꯈꯣꯏꯗꯤ ꯂꯩꯇꯗꯅ ꯏꯃꯣꯏꯅꯨ ꯑꯁꯥꯕꯗꯣ ꯏꯗꯤ ꯍꯥ ꯃ ꯃꯒꯤ ꯁꯦꯝꯄꯐꯨ ꯑꯣꯏꯅ ꯂꯩꯁꯤꯗ ꯈꯜꯂꯝꯕ ꯑꯗꯨꯁꯨ ꯀꯟꯗ ꯑꯍꯩꯕꯁꯤ ꯎꯕꯗꯒꯤ ꯑꯍꯩꯕꯁꯤ ꯌꯥꯝ ꯄꯥꯝꯃꯕ
ꯑꯍꯩꯕꯗꯨꯗꯤ ꯁꯤꯝꯐꯨꯔꯤ ꯅꯠꯇꯕ
ꯏꯝꯐꯨ ꯅꯠꯇꯦ ꯃꯊꯨꯟ ꯐꯨꯜꯂꯦ ꯁꯤꯃꯦꯟꯅ ꯍꯩꯕ ꯏꯔꯨꯗꯕꯁꯨ ꯌꯥꯅꯤꯌꯦ
ꯑꯥ
ꯑꯗꯨꯗꯣ ꯄꯥꯝꯃꯟꯈꯤꯗꯅ ꯑꯩꯅ ꯂꯨꯄꯥ ꯀꯌꯥꯅꯣ ꯍꯪꯉꯦ
ꯑ
ꯑꯅꯤꯄꯥꯟꯅꯦ ꯍꯥꯏꯛꯑꯦꯕꯀꯣ
ꯎꯝ
ꯅ ꯄꯩꯁꯥ ꯑꯝꯇ ꯇꯥꯔꯔꯣꯏꯗ꯭ꯔꯥ ꯍꯪꯉꯦ ꯑꯗꯨꯒ ꯌꯣꯜꯂꯤꯕ ꯅꯨꯄꯤꯗꯨꯅꯅꯦ
ꯑꯥ
ꯂꯨꯄꯥ ꯆꯥꯇ꯭ꯔꯨꯛꯇ ꯂꯩꯔꯛꯄꯅꯦ ꯇ꯭ꯔꯨꯛꯇ ꯄꯤꯔꯝꯃꯣ ꯍꯥꯏꯔꯛꯄ ꯏꯄꯁꯄꯥꯒꯤ ꯊꯦꯡꯒꯨ ꯄꯣꯠꯆꯧꯕ ꯑꯃ ꯂꯩꯔꯑꯦ ꯊꯦꯡꯀꯨꯁꯦ ꯔꯤꯌꯦꯜꯗ ꯔꯤꯌꯦꯜ ꯃꯥꯜꯂꯤ ꯈꯨꯠꯁ ꯍꯊꯤꯅ ꯆꯥꯎꯋꯤ
ꯁꯦꯝꯐꯨ ꯊꯦꯡꯐꯨꯔꯕ
ꯑꯥ ꯑꯗꯒꯤꯗꯤ ꯆꯦꯡꯕꯨꯒꯤ ꯁꯦꯝꯐꯨꯁꯨ ꯂꯩꯔꯛꯑꯦ ꯄꯤꯌꯥꯒꯤꯅ ꯕꯤꯌꯥ ꯆꯠꯄ ꯌꯥꯎꯗꯦꯕꯀꯣ ꯑꯩꯨꯝ ꯆ ꯑꯗꯨꯒ ꯆꯦ ꯄꯨꯁꯄꯥꯛ ꯒꯁꯦ ꯑꯗ ꯆꯠꯂꯒ ꯀꯥꯟꯗ ꯇꯨꯏꯁꯟ ꯆꯠꯅ ꯇꯧꯔꯤꯅꯦꯕꯀꯣ ꯑꯗꯨ ꯀꯅꯦ ꯆꯠꯄꯁꯤꯗꯅꯦ ꯋꯥꯈꯠꯂꯕ ꯆꯥꯛ ꯇꯣꯛꯄꯗꯤ ꯆꯠꯄꯁꯤꯅꯕꯨ ꯄꯨꯡ ꯆꯠ ꯆꯠꯄꯅꯤꯅ ꯑꯩꯈꯣꯏꯁꯦ ꯐꯥꯎꯗ ꯐꯥꯎꯋꯦ ꯆꯠꯇ ꯆꯠꯄꯁꯤꯗ ꯇꯨꯏꯁꯟꯗꯣ ꯂꯥꯛꯑꯔꯣꯏ ꯀꯥꯏꯅ ꯍꯥꯏ ꯇꯣꯛꯈ꯭ꯔꯦꯕꯀꯣ ꯃꯥꯁꯦ
ꯑꯥ ꯑꯉꯥꯡꯗꯨ ꯇꯨꯏꯁꯟ ꯇꯧꯔꯤꯔꯕ
ꯃꯥꯗꯣ ꯋꯥꯡꯈꯩꯗ ꯑꯉꯥꯡ ꯀ꯭ꯂꯥꯁ ꯇꯦꯟ ꯀꯥꯕ ꯑꯉꯥꯡ ꯑꯃ ꯃꯅꯤꯄꯨꯔꯤ ꯇꯥꯛꯄꯒꯤ ꯆꯠꯂꯦ ꯁꯟꯗꯦ ꯈꯨꯗꯤꯡꯒꯤ
ꯑꯥ ꯅꯤꯃꯂꯥꯕꯥꯁꯀꯤ ꯁꯥꯇ꯭ꯔꯥ
ꯎꯝ
ꯑꯗꯨ ꯀꯥꯟꯩꯅꯣꯅꯦ ꯄꯩꯁꯥ ꯁꯦ ꯑꯩꯁꯦ ꯈꯔ ꯉꯥꯃꯨꯛ ꯅꯦ ꯀꯝ ꯆꯪꯗ ꯄꯥꯔꯤꯁ ꯂꯤꯁꯤꯡ ꯑꯅꯤ ꯄꯤꯔꯛꯑꯦꯕꯀꯣ
ꯁꯨꯨꯡ ꯀꯥꯟꯗ
ꯑ ꯌꯨꯝꯗꯩ ꯍꯦꯜꯂꯛꯄ ꯀꯥꯟꯗ
ꯑꯥ
ꯑꯗꯨꯒꯅ ꯑꯩꯅ ꯄꯩꯁꯥꯁꯦ ꯈꯔꯕꯨꯗꯤ ꯂꯩꯊꯣꯛꯈ꯭ꯔꯕ ꯄꯩꯁꯥꯁꯦ ꯈ ꯈꯔ ꯂꯩꯕꯁꯤꯗꯅꯦ
ꯑꯝ
ꯑꯄꯥꯝꯕꯕꯁꯤ ꯂꯣꯏ ꯂꯩꯅꯤꯡꯉꯕ ꯅꯕꯣ
ꯒꯦꯃꯦꯔꯒꯤ ꯗꯨꯗ
ꯕꯔꯥ ꯄꯤꯔꯛꯇ꯭ꯔꯥ ꯑꯩꯉꯣꯟꯗ ꯑꯗꯨꯒꯅꯦ ꯑꯩꯅ ꯂꯤꯠꯄ ꯐꯨꯔꯤꯠꯇꯨ ꯂꯩꯊꯣꯔꯛꯑꯦ ꯐꯖ ꯂꯩꯊꯣꯔꯛ ꯍꯥ
ꯁꯦꯝꯐꯨ ꯅꯠꯇꯦ ꯅꯪ ꯂꯩꯔꯛꯏꯗꯣ
ꯁꯦꯝꯐꯨ ꯅꯠꯇꯦ ꯂꯥꯏ ꯂꯥꯏ ꯑꯃ ꯂꯩꯔꯗ꯭ꯔ ꯑꯗꯒꯤꯗꯤ ꯈꯣꯡꯎꯞ ꯑꯃꯗꯣ ꯂꯨꯄꯥ ꯂꯤꯁꯤꯡ ꯑꯃꯒ ꯆꯥꯃꯔꯤ ꯄꯤꯌꯦꯕꯀꯣ
ꯑꯥ
ꯚꯥꯔꯖꯤꯟ ꯑꯥꯏꯂꯦꯟꯗꯒꯤ ꯂꯩꯔꯛꯏꯅꯦꯕ
ꯑꯥ
ꯑꯃ ꯒꯝꯚꯤꯔ ꯁꯣꯐꯄꯤꯡꯗꯣ
ꯑꯥ
ꯒꯝꯚꯤꯔ ꯁꯣꯐꯄꯤꯡꯗꯣ ꯚꯔꯖꯤꯟ ꯑꯥꯢꯂꯦꯜ ꯗꯣ ꯂꯩꯕ
ꯎꯝ
ꯑꯗꯩꯩ ꯂꯩꯔꯛꯏꯕ ꯑꯗꯒꯤꯗꯤ ꯈꯣꯡꯎꯞ ꯐ꯭ꯂꯦꯠ ꯑꯃꯁꯨ ꯂꯩꯊꯣꯔꯛꯑꯦ ꯑꯩꯅ ꯌꯧꯈꯤꯕꯒ ꯂꯨꯄꯥ ꯆꯅꯤꯌꯥꯡꯈꯩ ꯄꯤꯅ ꯊꯥ ꯌꯣꯜꯂꯝꯕꯗꯒꯤ
ꯎꯝ
ꯑꯗꯒꯤꯗꯤ ꯀꯩ ꯑꯗꯨꯒꯩ ꯂꯩꯔꯛ ꯃꯥꯜꯂꯦ ꯕ꯭ꯂꯥꯎꯁ ꯇꯨꯅꯕ ꯐꯤꯗꯛꯁꯨ ꯂꯩꯊꯣꯔꯛꯑ ꯑꯩꯅ ꯑꯩꯁꯦ ꯉꯍꯥꯛꯃꯨꯛꯅꯦ ꯕ꯭ꯂꯥꯎꯁ ꯑꯃ ꯇꯨꯨꯔꯦꯕꯀꯣ ꯑ ꯑꯗꯨꯒꯅꯦ ꯅꯨꯄꯤ ꯅꯨꯄꯤꯁꯤꯅꯅꯦ ꯄꯤꯛꯅ ꯇꯨꯔꯛꯑꯕ
ꯆꯕꯔ ꯅꯪꯗꯤ ꯑꯗꯨꯗꯤ
ꯍꯣꯏ ꯑꯗꯨꯒꯤ ꯄꯨꯁꯇꯦ ꯄꯨꯁꯄꯥꯗ ꯑꯃꯨꯛ ꯌꯣꯟꯁꯤꯟꯕꯤꯕ ꯀꯥꯟꯁꯤꯦ ꯂꯧꯒꯦꯔꯥ ꯍꯥꯏ ꯀꯥꯟꯁꯤꯦ ꯃꯉꯣꯟꯗ ꯆꯥꯗ꯭ꯔꯕ ꯃꯥꯉꯣꯟꯗ ꯆꯥꯎꯕ
ꯑꯥ
ꯕꯤꯗꯣ ꯅꯪ ꯄꯥꯝꯕ꯭ꯔꯥ ꯍꯪꯉꯦ ꯃꯉꯣꯟꯗ ꯑꯩꯅꯗꯤ ꯂꯨꯄꯥ ꯆꯥ ꯇꯔꯨꯛ ꯌꯥꯡꯈꯩ ꯆꯪꯉꯦꯕꯀꯣ
ꯑꯥ
ꯃꯥꯅ ꯂꯧꯈ꯭ꯔꯒꯞ ꯁꯥꯔꯛ ꯀꯣꯟꯅ ꯄꯤꯔꯛꯀꯦ ꯍꯥꯏꯔꯛꯄ
ꯄꯤꯔꯛꯑꯕꯣ
ꯑꯗꯨꯒ ꯄꯩꯁꯥꯁꯨ ꯄꯤꯔꯛꯑꯦ ꯑꯩꯉꯣꯟꯗ
ꯑꯥ
ꯄꯩꯁꯥ ꯂꯣꯏꯁꯟꯒꯔꯅꯦꯅ ꯕ꯭ꯂꯥꯎꯁ ꯐꯤꯗꯛ ꯂꯩꯔꯛꯑꯦꯕꯨ ꯀꯣ ꯏꯆꯦ
ꯑꯥ
ꯑꯗꯨꯒꯅꯦ ꯂꯥꯁꯀꯥꯁꯦ ꯑꯩꯅ ꯈꯟꯁꯤꯅ ꯑꯇꯩꯒꯤ ꯐꯤꯗꯛꯁꯤꯒ ꯆꯥꯎ ꯃꯥꯟꯅꯩꯅ ꯈꯜꯂꯕ ꯑꯗꯨꯒꯤ ꯃꯤꯇꯔ ꯑꯃ ꯄꯋꯥ ꯑꯃ ꯂꯩꯔꯛꯄꯀꯣ ꯂꯁꯀꯥꯁꯦ ꯑꯗꯨꯒꯗꯤ ꯑꯁꯥꯡꯕ ꯂꯣꯏꯔꯝꯃꯕ ꯂꯁꯀꯥꯥꯁ ꯑ ꯑꯅꯤ ꯇꯨ ꯑꯅꯤ ꯇꯨꯕ ꯆꯟꯒꯗ꯭ꯔꯥ ꯆꯠꯂꯣꯏꯗ꯭ꯔꯥ ꯈꯪꯗꯣꯏꯦꯕ ꯑꯗꯒꯤ ꯑꯃ ꯁꯤꯅꯅꯤ ꯀ ꯐꯤ ꯑꯃꯁꯤꯅ ꯃꯤꯠ ꯑꯩꯅꯗꯤ ꯄꯋꯥ ꯃꯉꯥꯅꯦ ꯈꯜꯂ ꯀꯥꯟꯗ ꯑꯩꯅ ꯃꯤꯇꯔ ꯑꯃ ꯃꯈꯥꯏ ꯍꯥꯏ ꯂꯩꯔꯝꯃꯕ ꯃꯣꯏꯁꯤ
ꯑ
ꯄꯥꯄ ꯀꯥꯟꯗ ꯑꯗꯨ ꯂꯨꯄꯥ ꯀꯨꯟ ꯃꯉꯥ ꯁꯤꯖꯤꯟꯅꯔꯕ ꯑꯩꯁꯤꯅ ꯑꯩꯁꯤꯅꯦ ꯑꯩꯅ ꯑꯃꯨꯛꯀ ꯆꯪꯉꯀꯥꯟꯗ ꯅꯪ ꯉꯁꯥꯏꯒꯤ ꯄꯩꯁꯥꯗꯣ ꯄꯥꯕ ꯂꯥꯟꯗ꯭ꯔꯥ ꯀꯥꯏꯅ ꯈꯪꯉꯨꯔꯕ ꯈꯪꯉꯕꯗꯣ ꯇꯨꯁꯤꯗ ꯑꯗꯨꯒꯅꯦ ꯃꯥꯅꯅꯦ ꯄꯋꯥ ꯑꯃ ꯃꯈꯥꯏ ꯄꯋꯥ ꯀꯩꯅ ꯄꯋꯥ ꯃꯈꯥꯏ ꯁꯨ ꯅꯠꯇꯅ ꯍꯥꯏꯔꯦ ꯑꯗꯨꯒ ꯄꯋꯥ ꯃꯈꯥꯏꯅꯦ ꯑꯗꯨꯗꯣ ꯍꯥꯏꯔꯦ ꯌꯥꯝ ꯅꯦ ꯍꯥꯏꯔꯒ ꯅꯨꯄꯥ ꯃꯥꯅ ꯂꯨꯄꯥ ꯀꯨꯟ ꯀꯩꯅꯣꯝꯇ ꯇꯥꯔꯛꯑ ꯕꯀꯣ ꯑꯗꯨꯒ ꯑꯩꯅ ꯂꯨꯄꯥ ꯀꯨꯟ ꯃꯉꯥ ꯑꯃ ꯃꯥꯡꯉꯦꯅ ꯁꯣꯝ ꯅꯥꯀꯟꯗ ꯍꯪꯉꯨꯔꯦ ꯑꯗꯨꯒ ꯑꯩꯅ ꯑꯣꯏꯅ ꯆ
ꯐ ꯂꯩ ꯌꯥꯝ ꯃ ꯋꯥ
ꯑꯁ ꯑꯗꯨꯅꯤꯃꯤꯠꯇ ꯆ ꯀꯩ ꯀꯩꯅ ꯑꯗꯒꯤꯗꯤ ꯐ꯭ꯔꯤꯠ ꯇ ꯇꯨꯅꯕꯅꯤꯅ ꯆꯃꯛꯀꯤꯁꯨ ꯂꯩꯔꯛꯏꯅꯦ ꯑꯩꯅ ꯑꯩꯗ ꯐꯣꯏꯣꯏ ꯍꯦꯟꯋꯥꯛ ꯇꯧꯕꯗꯣ ꯑꯗꯨꯗꯣ ꯍꯩꯌꯦꯕ ꯍꯣꯏ ꯑꯗꯨꯗꯤꯅꯦ ꯑꯩ ꯊ ꯊꯝꯃꯒꯦ ꯀꯣ